ꯍꯜꯂꯣ ꯂꯣ
ꯇꯥꯔꯕꯣ
ꯇꯥꯔꯦ ꯇꯔꯦ
ꯀꯩꯗꯧꯔꯝꯃꯤꯅꯣ
ꯑꯁ ꯆꯥꯛ ꯇꯣꯛꯄꯒꯤ ꯐꯝꯃꯝꯃꯤꯌꯦ
ꯑꯣ ꯀꯔꯤ ꯃꯊꯦꯜ ꯆꯥꯔꯕ ꯉꯁꯤꯗꯤ
ꯑꯥ ꯑꯁꯤꯗꯤ ꯑꯃ ꯍꯋꯥꯏ ꯑꯁꯥꯡꯕꯤꯗꯣ ꯑꯋꯥꯏ ꯑꯥ ꯀꯥꯡꯍꯧꯒ ꯉꯧꯔꯒ ꯌꯥꯝ ꯍꯥꯎꯅ ꯆꯥ ꯌꯥꯕꯤꯗꯣ ꯀꯔꯤꯕ
ꯑꯥ
ꯄꯣꯡ ꯍꯋꯥꯏ ꯍꯥꯏꯗꯣꯌꯥ ꯄꯣꯡ ꯍꯋꯥꯏꯗꯤ ꯑꯣꯏ ꯍꯣꯏ ꯄꯣꯡ ꯍꯋꯥꯏ ꯄꯣꯡ ꯍꯋꯥꯏ
ꯄꯋꯥꯏꯗꯣ ꯑꯥ
ꯎꯝ ꯎꯝ ꯑꯗꯨ ꯊꯣꯡꯉꯦ
ꯅꯣꯏ ꯌꯨꯝꯗ ꯍꯧꯕꯔꯣ ꯅꯠꯇ꯭ꯔꯒ ꯂꯩꯔꯛꯄꯔꯣ
ꯌꯨꯝꯗ ꯍꯧꯕꯅꯦ
ꯌꯨꯝꯗ ꯌꯨꯝꯗ ꯍꯧꯕꯅꯦ
ꯑ ꯍꯤꯡꯒꯣꯟꯗ ꯍꯩꯗꯣꯝ ꯃꯆꯥ ꯑꯃ ꯊꯥꯏꯌꯦꯕꯀꯣ ꯑꯩꯈꯣꯏꯒꯤ ꯃꯇꯦꯛ ꯑꯃ ꯍꯥꯏꯇꯥꯔꯦ
ꯎꯝ
ꯌꯥꯝ ꯀꯟꯅ ꯊꯥꯕꯗꯤ ꯑꯣꯏꯗ꯭ꯔꯦ ꯍꯧꯖꯤꯛꯅ ꯅꯥꯄꯤꯃꯨꯛ ꯁꯣꯡꯖꯜꯂꯛꯑꯦꯕꯀꯣ ꯑꯗꯣ
ꯎꯝ
ꯄꯥꯟꯕꯗꯤ ꯐꯖꯅ ꯄꯥꯜꯂꯦꯍꯦ ꯃꯣꯏ ꯑꯩꯈꯣꯏꯅ ꯃꯣꯏꯒꯤ ꯒꯤ ꯑꯥ ꯑꯩꯈꯣꯏꯒꯤ ꯀ꯭ꯔꯣꯞꯁ ꯍꯥꯏꯗꯤ ꯀꯔꯤ ꯇꯧꯕꯗꯣ ꯑꯥ ꯃꯍꯩꯖꯦ ꯑꯥ ꯁꯝ ꯁꯝꯅ ꯍꯥꯏꯔꯕꯗ ꯀ꯭ꯔꯣꯁ ꯁꯦꯛꯁꯟ ꯇꯧꯕꯗꯣ ꯀ꯭ꯔꯣꯁ ꯁꯦꯛꯁꯟ ꯇꯨꯋꯦꯜ ꯇꯧ ꯑꯗꯨꯗꯣ ꯀꯃꯥꯏ ꯇꯧꯒꯦꯗ ꯃꯣꯏꯒꯤ ꯑꯥ ꯀꯛꯆꯦꯡꯅ ꯑꯣꯏꯅ ꯇꯧꯋꯦꯕ ꯑꯗꯨ ꯍꯋꯥꯏꯗꯣ
ꯑꯥ
ꯑꯗꯤ ꯈꯣꯏꯒꯨꯝꯕꯁꯦ ꯀꯥ ꯍꯦꯟꯅ ꯏꯟꯗꯦꯕ ꯑꯗꯨꯒꯤ ꯍꯧꯖꯤꯛꯀꯤ ꯍꯋꯥꯏꯖꯦ
ꯎꯝ
ꯀꯛꯆꯦꯡ ꯑꯃꯨꯕꯤ ꯑꯝ ꯂꯩꯗꯥꯏꯅꯦ
ꯎꯝ
ꯑꯗꯨꯗꯨꯅ ꯀꯩ ꯇꯧꯋꯦꯕ ꯃꯣꯏ ꯑꯗꯨꯃꯥꯏ ꯇꯧꯔꯒ
ꯀꯩ ꯍꯤꯟꯖꯥꯡ ꯆꯥꯔꯒ‌ꯦ
ꯄꯥꯏꯌꯨꯀꯣ ꯉꯥꯏꯈ‌ꯣꯀꯣ ꯑꯝꯇ ꯄꯥꯏꯌꯨꯀꯣ ꯑꯧ ꯗꯤꯄꯛ ꯑꯝꯇ ꯄꯥꯏꯌꯨ ꯍꯜꯂꯣ ꯑꯥ ꯍꯣꯏ ꯍꯣꯏ ꯉꯥꯏꯔꯣ ꯍꯣꯔꯦꯟ ꯂꯥꯛꯑꯣꯏ ꯂꯥꯛꯑꯣꯏ ꯑꯗꯨꯝ ꯇꯧꯔꯛꯀꯅꯤ ꯍꯣꯏ ꯍ‌ꯣꯏ ꯑꯩ ꯍꯥꯏꯔꯛ ꯑꯗꯨ ꯃꯇꯨꯡꯗ ꯑꯩ ꯑꯗꯨꯝ ꯍꯥꯏꯔꯛꯑꯒꯦ ꯑ ꯑ ꯍꯜꯂꯣ
ꯑꯣ ꯇꯥꯏ ꯇꯥꯏꯌꯦ
ꯇꯥꯏ ꯇꯥꯏ ꯑꯩ ꯏꯃꯥꯟꯅꯕ ꯑꯃ ꯀꯩ ꯇꯧꯕꯅꯦ ꯑꯥ ꯃꯥ ꯅꯝꯕ꯭ꯔ ꯑꯃꯒ ꯐꯣꯟ ꯑ ꯃꯥꯏ ꯃꯃꯤꯡꯒ ꯄꯤꯔꯛꯄ ꯍꯥꯏꯇꯥꯔꯦ
ꯑꯣ ꯑꯆꯥ ꯑꯆꯥ
ꯐꯣꯟ ꯇꯧꯔꯛꯄ ꯍꯥꯏꯇꯥꯔꯦ
ꯑꯣ ꯑꯁ ꯅꯣꯏꯗꯤ ꯑꯗꯨꯃꯥꯏꯅ ꯍꯤꯡꯒ‌ꯣꯜ ꯐꯖꯅ ꯊꯥꯏꯗ‌ꯣ ꯐꯩꯅꯦ
ꯑꯁ ꯍꯟꯗꯛ ꯑꯁ ꯑꯩꯁꯨ ꯅꯥꯔꯨꯏꯗꯅ ꯑꯩꯈꯣꯏ ꯃꯥꯁꯨ ꯀꯩ ꯒꯨꯍꯥꯇꯤꯗꯒ ꯂꯩꯊꯣꯛꯈꯤꯕꯅꯦꯀꯣ ꯑꯥ ꯀꯩ ꯇꯧꯕ ꯍꯥꯏꯇꯥꯔꯦ ꯑꯥ ꯄꯣꯠ ꯆꯩ ꯀꯥ ꯍꯦꯟꯅ ꯊꯥꯍꯧꯗꯦꯕ
ꯑꯣ
ꯑꯗꯨꯝ ꯕꯕꯥꯅꯒ ꯁ꯭ꯀꯨꯜ ꯍꯜꯂꯛꯑꯀꯥꯟꯗꯀꯣ ꯈꯖꯤꯛ ꯈꯖꯤꯛ ꯈꯖꯤꯛ ꯑꯗꯨꯝ ꯍꯣꯠꯅꯕ ꯑꯩꯈꯣꯏ ꯏꯅꯥꯎꯄꯥꯁꯨ ꯂꯩꯔꯝꯃꯤ ꯃꯇꯝꯗ ꯑꯗꯨꯝ ꯍꯋꯥꯏ ꯅꯨꯡꯋꯥꯏꯁꯦ ꯑꯗꯨꯝ ꯄꯪꯊꯥ ꯊꯥꯁꯤꯜꯂꯝꯕ ꯍꯥꯏꯇꯥꯔꯦ ꯑꯗꯒꯤ ꯍꯧꯔꯛꯑꯦ
ꯌꯥ
ꯍꯧꯔꯛꯑꯀꯥꯟꯗ ꯆꯩ ꯌꯨꯡꯁꯤꯟꯕꯅꯦꯕ ꯃꯪꯄꯥꯟꯗ ꯄꯥꯜꯂꯤ ꯀꯃꯥꯏꯅ ꯇꯧꯕꯅꯣ
ꯐꯩꯌ‌ꯦ ꯍꯥꯏꯗꯤ ꯍꯧꯖꯤꯛꯀꯥꯟꯗꯤꯅꯦ ꯑꯩꯈꯣꯏ ꯒꯤ ꯍꯤꯟꯖꯥꯡ ꯅꯥꯄꯤꯁꯦ ꯗꯨꯀꯥꯟꯗꯒꯤ ꯂꯩꯔ ꯆꯥꯕꯨꯕꯨꯗꯤ ꯏꯁꯥꯒꯤ ꯌꯨꯝꯕ ꯊꯥꯖꯕꯁꯦ ꯁꯤꯅꯗꯤ ꯌꯥꯝ ꯐꯔꯦꯕ ꯍꯥꯏꯗꯤ ꯀꯩꯒꯤꯅꯣ ꯗ ꯍꯧꯖꯤꯛꯀꯥꯟꯗ ꯍꯥꯞꯄꯤꯕ ꯍꯥꯔ ꯅꯨꯡ ꯅꯠꯇ꯭ꯔꯥ
ꯃꯥꯅꯦ
ꯍꯥꯏꯗꯤ ꯑꯩꯈꯣꯏꯒꯤ ꯃꯅꯤꯄꯨꯔꯁꯦ ꯀꯩꯁꯨ ꯌꯥꯝ ꯆꯥꯎꯕ ꯂꯝ ꯅꯠꯇꯦꯅ ꯑꯩꯈꯣꯏꯁꯦ
ꯃꯥꯅꯦ
ꯑꯗꯩꯗꯤ ꯑꯩꯈꯣꯏ ꯇꯝꯄꯥꯛꯇ ꯂꯩꯁꯦ ꯑꯅꯝꯕꯅ ꯆꯥꯎꯕꯩ ꯁꯔꯨꯛꯁꯦ ꯆꯤꯡꯗꯅ ꯆꯥꯎꯋꯤꯅꯦꯕ ꯁꯔꯨꯛ ꯇꯔꯥꯒꯤ ꯃꯅꯨꯡꯗ ꯁꯔꯨꯛ ꯃꯥꯄꯟ ꯑꯝꯗꯤ ꯆꯤꯡꯗ ꯁꯔꯨꯛ ꯑꯃꯅ ꯑꯩꯈꯣꯏ ꯇꯝꯄꯥꯛꯇꯅꯤ ꯂꯩꯔꯤꯁꯦ
ꯃꯥꯅꯦ
ꯑꯗꯨꯗꯨꯅ ꯃꯤ ꯂꯩꯕꯗꯤ ꯑꯃꯨꯛ ꯑꯩꯈꯣꯏ ꯇꯝꯄꯥꯛꯁꯤꯗꯅ ꯍꯦꯟꯅ ꯂꯩꯔꯤꯅꯦꯕ ꯃꯌꯥꯝ ꯁꯤꯒꯤ ꯆꯥꯕ ꯀꯣꯟꯅꯅꯕ ꯍ‌ꯣꯠꯅꯕꯗ ꯑꯗꯨꯝ ꯍꯥꯔ ꯅꯨꯡꯒꯁꯦ ꯑꯗꯨꯝ ꯍꯥꯞꯅꯔꯦꯕ ꯍꯥꯏꯗꯤ ꯄꯣꯠꯊꯣꯛꯗꯣ ꯈꯔ ꯌꯥꯝ ꯄꯨꯊꯣꯛꯅꯕꯅ ꯑꯗꯨꯗꯨꯅ ꯑꯃꯔꯣꯝꯗ ꯐꯗꯤ ꯐꯩ ꯇꯧꯔꯤꯗꯣ ꯑꯗ‌ꯣꯏꯁꯨ ꯏꯁꯥꯗꯗꯤ ꯌꯥꯝ ꯁꯣꯛꯏꯗꯅ
ꯑꯝ
ꯍꯧꯖꯤꯛ ꯁꯣꯛꯄ ꯍꯥꯏꯕꯨ ꯃꯌꯥꯝꯅ ꯈꯟꯅꯔꯤꯁꯤꯅ ꯍꯧꯖꯤꯛ ꯑꯩꯈꯣꯏꯅ ꯆꯥꯒꯤ ꯆꯤꯟꯖꯥꯛꯇꯣ ꯁꯣꯛꯄꯗꯗꯤ ꯈꯨꯗꯛꯇ ꯑꯩꯈꯣꯏ ꯁꯣꯛꯀꯗꯕ ꯅꯠꯇꯦꯕ ꯍꯌꯦꯡ ꯋꯥꯏ ꯀꯣꯟꯅ ꯇꯞꯅ ꯇꯞꯅ ꯑꯗꯨꯝ ꯄꯥꯜꯂꯛꯀꯗꯣꯏꯅꯦꯕ
ꯑꯥ
ꯑꯗꯨꯗꯨꯅ ꯃꯌꯥꯝꯁꯨ ꯀꯩꯁꯨ ꯈꯟꯅꯗꯕꯤꯗ ꯆꯥꯟꯅꯔꯦ
ꯃꯥꯟꯅꯦ
ꯑꯗꯩꯗꯤ ꯍꯧꯖꯤꯛ ꯀꯥꯟꯁꯦ ꯃꯤꯁꯤꯡꯁꯦ ꯆꯥꯎꯈꯠꯂꯛꯄꯒꯤ ꯃꯇꯨꯡ ꯏꯟꯅ ꯊꯕꯛ ꯆꯤꯟꯅꯕ ꯍꯥꯏꯒꯗ꯭ꯔꯥ ꯑꯗꯨꯝ ꯍꯤꯡꯒꯣꯜ ꯅꯨꯡꯒꯣꯜ ꯀꯣꯏꯕ ꯈꯣꯠꯇꯅ ꯃꯥꯏ ꯑꯣꯟꯁꯤꯟ ꯄꯥꯛ ꯑꯣꯟꯁꯤꯟꯅꯗ꯭ꯔꯦ ꯍꯥꯏꯇꯥꯔꯦꯅꯦ
ꯍꯣꯏ
ꯑꯩꯈꯣꯏꯅ ꯑꯉꯥꯡ ꯑꯣꯏꯔꯤꯉꯩꯗꯗꯤ ꯍꯤꯡꯒꯣꯜꯗꯒ ꯑꯗꯨꯝ ꯍꯤꯡꯒꯣꯜ ꯀꯣꯏꯕ ꯌꯥꯝ ꯆꯠꯅꯔꯝꯃꯤꯗꯅ
ꯆꯠꯂꯝꯃꯦ ꯆꯠꯂꯝꯃꯦ
ꯑꯩꯈꯣꯏ ꯂꯧꯕꯨꯛꯇꯒ ꯑꯗꯨꯝ ꯍꯤꯡꯒꯣꯜ ꯀꯣꯏꯁꯤꯟꯕ ꯌꯥꯝ ꯇꯧꯅꯔꯝꯃꯦꯕ
ꯎꯝ
ꯍꯧꯖꯤꯛ ꯀꯥꯟꯗꯤ ꯃꯤꯁꯤꯡꯁꯨ ꯌꯥꯝꯡꯈꯠꯂꯛꯄꯒꯅꯦ
ꯑꯥ
ꯑꯗꯩ ꯂꯝꯗꯤ ꯆꯥꯎꯕ
ꯎꯝ
ꯑꯗꯨꯅ ꯑꯗꯨꯝ ꯂꯝꯁꯦ ꯑꯗꯨꯝ ꯁ꯭ꯀꯨꯜ ꯁꯥꯕ ꯈꯪꯗꯦ ꯑꯗꯩꯗꯤ ꯁ꯭ꯀꯨꯜꯒꯤ ꯁꯥꯕ ꯈꯪꯗꯦ ꯑꯗꯨꯝ ꯌꯨꯝ ꯁꯥꯖꯤꯟꯕ ꯈꯪꯗꯦ ꯑꯗꯨꯝ ꯂꯩꯐꯝ ꯆꯤꯜꯂꯛꯄꯩ ꯍꯥꯏꯇꯥꯔꯦꯅꯦ
ꯍꯣꯏ
ꯑꯗꯨꯅ ꯂꯝꯁꯨ ꯑꯗꯨꯝ ꯃꯥꯡꯉꯛꯑꯦꯗꯣ
ꯃꯥꯅꯦ
ꯑꯗꯨꯅ ꯄꯣꯠ ꯆꯩꯩ ꯊꯥꯕꯒꯤꯒꯤꯁꯨ ꯄꯥꯛ ꯊꯥꯕꯁꯨ ꯅꯠ ꯇꯦ ꯑꯗꯨꯅ ꯑꯗꯨꯝ ꯊꯥꯔꯤꯕ ꯈꯔꯗꯣ ꯃꯌꯥꯝ ꯆꯥꯕ ꯀꯣꯟꯅꯅꯕ ꯍꯣꯠꯅꯕꯗꯀꯣ ꯑꯗꯨꯝ ꯍꯥꯔ ꯅꯨꯡꯗꯤ ꯑꯗꯨꯝ ꯍꯥꯞꯄ ꯍꯥꯏꯇꯥꯔꯦꯅꯦ
ꯃꯥꯅꯦ
ꯑꯁ ꯅꯨꯡꯅ ꯈꯛ ꯀꯩꯅꯣꯒꯤ ꯑꯩꯈꯣꯏꯒꯤ ꯕꯤꯁꯦꯝꯄꯨꯔ ꯔꯣꯝ ꯂꯥꯏꯟꯂꯣꯝ ꯆꯠꯄꯩꯁꯦ ꯑꯩꯈꯣꯏꯅꯒ ꯀꯩꯅꯣ ꯅꯥꯆꯧ ꯑꯗꯩꯗꯤ ꯑꯁꯣꯝ ꯄꯣꯠꯁꯪ ꯇꯧꯕꯨꯜ ꯑꯁꯣꯝ ꯆꯪꯕꯁꯦ
ꯑꯥ
ꯑꯩꯈꯣꯏꯒꯤ ꯏꯟꯖꯥꯡꯗ ꯀꯥꯞꯄꯒꯤ ꯅꯥꯄꯤ ꯍꯤꯗꯥꯛ ꯃꯅꯝꯒꯨꯝꯕ ꯑꯗꯨꯝꯕ ꯃꯌꯥꯝ ꯃꯅꯝ ꯄꯪꯅꯝ ꯅꯝ ꯂꯩ ꯖꯥꯅꯤꯕꯨ ꯍꯦꯛ ꯂꯝꯕꯤ ꯆꯪꯕꯗ
ꯑꯣ ꯑꯁ ꯃꯣꯏ ꯑꯗꯨꯗꯤ ꯚꯥꯏ ꯑꯃꯨꯛ ꯑꯃꯨꯛ ꯕꯖꯥꯔꯗ ꯃꯣꯏ ꯄꯨꯔꯛꯑꯒ ꯍꯩꯗꯣꯛꯑꯒ ꯀꯣꯕꯤ ꯅꯨꯡꯕꯤꯒ ꯌꯣꯜꯂꯤ ꯃꯌꯥꯝꯗꯨꯗꯤ ꯑꯗꯨꯗꯤ ꯍꯥꯔ ꯍꯥꯞꯄ ꯉꯥꯛꯇ ꯍꯥꯏꯗꯤ ꯀꯩ ꯍꯥꯏꯅꯤ ꯍꯤꯗꯥꯛ ꯀꯥꯞꯄ ꯈꯣꯠꯄ ꯉꯥꯛꯇ ꯑꯣꯏꯗꯣꯏꯅꯦꯕ ꯅꯠꯇ꯭ꯔꯥ ꯑꯗꯨ ꯍꯣꯏ ꯑꯃꯁꯨ ꯂꯩꯌꯦꯕꯀꯣ ꯑꯃ ꯑꯩꯈꯣꯏꯒꯤ ꯇꯤꯟ ꯇꯥꯕꯒꯤ ꯋꯥꯍꯤꯛꯀꯨꯝꯕ ꯇꯥꯏꯗꯅ ꯍꯋꯥꯏ ꯅꯨꯡꯋꯥꯏꯗ ꯋꯥꯍꯤꯛ ꯇꯥꯕ ꯈꯣꯠꯄꯒꯤꯁꯨ ꯃꯣꯏ ꯍꯤꯗꯥꯛꯇꯤ ꯂꯩꯕꯅꯦꯕꯀꯣ ꯍꯣꯏ ꯑꯗꯨꯝꯕ ꯀꯥꯞꯄꯝꯃꯒꯗꯤ ꯐꯔꯦꯕ ꯑꯗꯨ ꯅꯠꯇꯕꯤ ꯗ ꯑꯃ ꯏꯟꯖꯥꯡ ꯑꯃ ꯑꯩꯈꯣꯏꯒꯤ ꯄ꯭ꯔꯗꯛ ꯌꯥꯝ ꯄꯨꯊꯣꯛꯅꯕ ꯑ ꯁꯦꯟ ꯌꯥꯝ ꯐꯪꯅꯕ ꯈꯣꯠꯅꯕ ꯇꯧꯕꯗꯨꯗꯤ ꯑꯁ ꯃꯤꯑꯣꯏꯕꯗꯗꯤ ꯊꯤꯅ ꯋꯥꯅꯤꯀꯣ ꯑꯗꯣ
ꯌꯥꯎꯔꯤꯕꯅꯤꯅꯦꯍꯦ ꯑꯗꯨꯏ ꯃꯊꯛꯇ ꯐꯔꯦ ꯃꯣꯏ ꯂꯣꯛꯄꯗꯣ ꯐꯔꯦꯕ ꯑꯗꯨ ꯃꯇꯨꯡꯗ ꯑꯃꯨꯛ ꯍꯤꯟꯖꯥꯡ ꯍꯥꯏꯁꯤ ꯑꯗꯨꯝ ꯉꯁꯤ ꯅꯣꯡꯃ ꯍꯦꯛꯑꯒ ꯑꯗꯨꯝ ꯅꯣꯡꯉꯥꯜꯂꯒ ꯑꯗꯨꯝ ꯌꯥꯝ ꯀꯨꯏꯅ ꯊꯝꯌꯥꯗꯝꯃꯦꯅ ꯑꯗꯨꯝ ꯄꯠꯊꯔꯛꯄꯅꯦꯕ
ꯑꯣ ꯍꯣ ꯍꯣ
ꯑꯗꯨꯝ ꯃꯣꯏꯗꯤ ꯄꯠꯊꯗꯅꯕ ꯍꯤꯗꯥꯛ ꯑꯃꯨꯛ ꯀꯥꯞꯁꯜꯂꯦ ꯍꯥꯏꯗꯤ ꯇꯒꯠ ꯀ ꯃꯥꯟꯅꯕꯅꯀꯣ ꯑꯗꯨꯝꯕ ꯍꯤꯗꯥꯛꯁꯨ ꯌꯥꯝ ꯂꯩꯌꯦꯕ ꯑꯩꯈꯣꯏꯒꯤ ꯂꯩꯐꯣ ꯂꯐꯣꯏꯒ ꯍꯩꯖꯤꯡ ꯐꯥꯗꯕꯁꯦ ꯑꯗꯨꯝ ꯍꯤꯗꯥꯛ ꯀꯥꯞꯁꯤꯜꯂꯒ ꯍꯩꯖꯤꯡ ꯐꯥꯍꯟꯕꯤ
ꯍꯣꯏ
ꯑꯗꯨꯃꯥꯏꯅ ꯏꯁꯥꯗꯗꯤ ꯌꯥꯝꯅ ꯍꯥꯏꯗꯤ ꯆꯕꯗ ꯌꯥꯝ ꯁꯣꯛꯅꯤꯡꯉꯥꯏꯅꯦꯕ ꯑꯩꯅ ꯈꯟꯕꯅ ꯑꯩꯈꯣꯏ ꯃꯅꯤꯄꯨꯔꯁꯦ ꯑꯗꯨꯝ ꯍꯥꯏꯗꯤ ꯇꯧꯗꯕꯨꯗꯤ ꯌꯥꯗꯕ ꯊꯕꯛꯅꯦ ꯑꯩꯈꯣꯏ ꯃꯤꯁꯤꯡ ꯌꯥꯝꯕꯩ ꯃꯇꯨꯡ ꯏꯟꯅ ꯑꯗꯨꯝ ꯆꯥꯅꯕ ꯀꯣꯟꯅꯅꯕ ꯇꯧꯋꯤꯅꯤ ꯅꯠꯇ꯭ꯔꯥ ꯑꯗꯨ ꯑꯣꯏꯇꯥꯔꯒꯁꯨ ꯑꯩꯈꯣꯏꯒꯤ ꯀꯅꯤ ꯈꯣꯏ ꯀꯥꯟꯅꯕ ꯂꯣꯟꯗ ꯑꯩꯈꯣꯏꯒꯤ ꯃꯍꯧꯁꯥꯒꯤ ꯐꯪꯖꯕ ꯑꯩꯈꯣꯏꯒꯤ ꯁꯟꯊꯤ ꯑꯗꯨꯝꯕ ꯑꯗꯩꯗꯤ ꯌꯦꯟꯒꯤ ꯌꯦꯟꯊꯤꯒꯨꯝꯕ ꯑꯗꯨꯝꯕ ꯇꯧꯔꯒ ꯆꯔꯨꯀꯩꯀꯥꯟꯅ ꯄꯠꯊꯔ ꯄꯨꯝꯊꯔꯒ ꯁꯦꯝꯕ ꯍꯥꯔ ꯂꯩꯗꯅ ꯑꯩꯈꯣꯏꯒꯤ ꯕꯔꯃꯤ ꯀꯝꯄꯣꯁ ꯀꯥꯏꯅ ꯍꯥꯏꯅꯕꯗꯣ ꯎꯝ ꯑꯗꯨꯝꯕꯁꯦ ꯑꯗꯨꯝꯕꯔꯣꯝꯗ ꯃꯥꯏꯁꯦ ꯑꯣꯟꯁꯤꯟꯅꯤꯡꯕ ꯍꯥꯏꯇꯥꯔꯦꯅꯦ
ꯍꯣꯏ
ꯑꯗꯨꯝꯕꯗ ꯑꯣꯟꯁꯤꯟ ꯇꯥꯔꯒꯗꯤ ꯑꯩꯈꯣꯏꯗꯁꯨ ꯍꯥꯥ ꯂꯩꯕꯩ ꯁꯦꯟꯁꯨ ꯇꯤꯡꯗꯧ ꯂꯩꯇ꯭ꯔꯦ ꯑꯗꯩꯗꯤ ꯑꯩꯈꯣꯏ ꯃꯍꯧꯁꯥꯒꯁꯨ ꯆꯥꯅꯔꯦ ꯂꯩꯕꯥꯛ ꯂꯩꯍꯥꯎꯁꯨ ꯃꯥꯡꯉꯔꯣꯏ ꯑꯗꯨꯅ ꯍꯥꯏꯗꯤ ꯑꯩꯈꯣꯏꯗꯁꯨ ꯏꯟꯀꯝꯗꯨꯁꯨ ꯌꯥꯝ ꯀꯥꯟꯅꯔꯦ
ꯃꯥꯅꯦ
ꯑꯗꯣ ꯃꯌꯥꯝꯁꯦ ꯁꯨꯝ ꯊꯕꯛꯁꯦꯗ ꯏꯔꯥꯏ ꯂꯥꯏꯅ ꯐꯪꯕ ꯄꯣꯠ ꯍꯥꯏꯗꯤ ꯄꯩꯁꯥꯅ ꯑꯗꯨꯝ ꯂꯥꯏꯅ ꯂꯩꯕ ꯄꯣꯠꯁꯦ ꯑꯣꯏꯅ ꯄꯥꯝꯅꯩꯌꯦꯕ ꯍꯥꯏꯗꯤ ꯄꯟꯊꯥ ꯄꯨꯝꯊꯕꯩ ꯁꯦꯝꯕꯗꯨꯁꯨ ꯑꯗꯨꯝ ꯃꯇꯝ ꯈꯔꯗꯤ ꯆꯪꯉꯤꯗꯅ
ꯃꯥꯅꯦ
ꯑꯗꯨꯝ ꯇꯥꯟꯅꯕꯖꯥꯅꯤ ꯃꯤꯁꯤꯡꯁꯤ ꯑꯗꯨꯅ ꯑꯩꯅ ꯍꯥꯏꯗꯣ ꯏꯁꯥꯒꯤ ꯌꯨꯝꯗ ꯄꯥꯟꯖꯕ ꯏꯁꯥꯅ ꯃꯤꯠꯅ ꯈꯣꯡꯅ ꯎꯔꯒ ꯆꯥꯖꯕꯗꯨꯅꯗꯤ ꯈ꯭ꯋꯥꯏꯗꯒꯤ ꯐꯔꯦ ꯍꯥꯏꯁꯦ
ꯍꯣꯏ ꯑꯗꯨꯒ ꯍꯧꯖꯤꯛꯀꯤ ꯃꯦꯅꯤꯌꯣ ꯍꯥꯏꯗꯣ ꯚꯥꯏ ꯑꯃ ꯂꯩꯌꯦꯕ ꯑꯩꯈꯣꯏꯒꯤ ꯌꯨꯝꯗ ꯑꯩꯈꯣꯏ ꯇꯤꯊ꯭ꯔꯣꯛ ꯌꯥꯝ ꯂꯣꯏꯔꯝꯃꯦꯕꯀꯣ
ꯑꯥ
ꯇꯤꯟꯊ꯭ꯔꯣꯛꯁꯦ ꯁꯟ ꯌꯥꯝ ꯂꯣꯏꯔꯝꯃꯦꯕ ꯑꯩꯈꯣꯏꯒꯤ ꯁꯟꯁꯦ ꯀꯔꯤꯃꯨꯛꯀꯤ ꯆꯥꯡ ꯂꯣꯏꯔꯝꯃꯦ ꯀꯨꯟꯃꯨꯛꯀꯤ ꯆꯥꯡ ꯂꯣꯏꯔꯝꯃꯦꯕ ꯑꯩꯈꯣꯏ ꯌꯨꯝ ꯃꯔꯤꯒꯤ ꯑꯗꯩꯗꯤ ꯀꯨꯠ ꯌꯨꯝ ꯑꯃꯗ ꯁꯟ ꯑꯈꯣꯏꯕꯣꯛꯇ ꯐꯅꯌꯥꯝ ꯂꯣꯏꯔꯝꯃꯦ ꯇꯔꯥꯒ ꯂꯣꯏꯕ ꯌꯥꯎꯔꯝꯃꯦꯕ ꯈꯣꯏꯕꯅ
ꯎꯝ
ꯃꯇꯝꯗꯨꯗ ꯁꯟꯊꯤꯁꯦ ꯃꯔꯥꯡ ꯀꯥꯏꯌꯦꯕ ꯃꯔꯥꯡ ꯀꯥꯏꯕꯩ ꯃꯇꯨꯡ ꯏꯟꯅ ꯑꯩꯈꯣꯏ ꯕꯥꯏꯑꯣꯒ꯭ꯌꯥꯁ ꯀ ꯁꯦꯝꯃꯦꯕ ꯕꯥꯏꯑꯣꯒ꯭ꯌꯥꯁꯁꯦ ꯑꯈꯣꯏꯕꯥꯅ ꯁꯦꯝꯃꯒ ꯑꯩꯈꯣꯏꯒꯤ ꯑ ꯐꯦꯃꯤꯂꯤꯒꯤ ꯑꯣꯏꯅ ꯁꯤꯖꯤꯟꯅꯔꯝꯃꯦꯕ
ꯃꯥꯅꯦ ꯃꯥꯟ
ꯍꯣꯏ ꯃꯇꯝꯒꯤ ꯃꯇꯨꯡ ꯏꯟꯅ ꯑꯗꯨꯝ ꯃꯍꯧꯁꯥꯒꯤ ꯃꯇꯨꯡ ꯏꯟꯅ ꯑꯥꯔꯠꯀ꯭ꯋꯦꯛ ꯀꯩ ꯀꯩ ꯇꯧꯔꯛꯄ ꯈꯣꯠꯂꯛꯄꯗꯒꯤ ꯑꯗꯨꯝ ꯑ ꯀꯔꯤꯕꯨꯗꯤ ꯀꯥꯏꯒꯤꯕ ꯕꯥꯏꯌꫭ ꯒ꯭ꯌꯥꯁ ꯇꯤꯡꯀꯤ ꯀꯥꯏꯒꯤꯕꯀꯣ
ꯎꯝ
ꯇꯤꯡꯀꯤ ꯀꯥꯏꯕꯗ ꯁꯤꯖꯤꯟꯅ ꯌꯥꯒꯤꯗꯦꯕ ꯑꯗꯨꯒ ꯍꯧꯖꯤꯛ ꯀꯤ ꯍꯥꯏꯔꯤꯖꯤꯅ ꯑꯩꯅ ꯄꯨꯅꯤꯡꯉꯤꯖꯤꯅ ꯀꯩꯝꯇ ꯅꯠꯇꯦꯗ ꯁꯟꯖꯦ ꯁꯟꯊꯤꯖꯦ ꯁꯟꯊꯤꯖꯦ ꯅꯣꯡꯃꯗ ꯃꯌꯥꯝ ꯃꯌꯥꯝ ꯐꯥꯏꯗꯅ ꯃꯣꯏꯖꯦ ꯑꯗꯨꯗꯣ ꯑꯩꯈꯣꯏ ꯍꯤꯡꯒꯣꯟꯗ ꯄꯨꯗꯣꯏꯅꯦꯕ
ꯎꯝ
ꯍꯤꯡꯒꫭꯟꯗ ꯄꯨꯔꯒ ꯑꯩꯈꯣꯏꯒꯤ ꯀꯪꯍꯟꯕꯗꯣ ꯃꯆꯤ ꯑꯃꯗ ꯄꯨꯂꯞ ꯑꯈꯣꯏ ꯐꯥꯝꯃꯔ ꯂꯥꯏꯔꯦꯟ ꯃꯃꯤꯠꯅꯒ ꯇꯧꯕꯗꯣꯍꯦ ꯃꯣꯏ ꯆꯪꯕꯝꯝꯗꯒ ꯀꯪꯍꯜꯂꯒ ꯄꯨꯂꯞ ꯃꯦꯅꯤꯌꯣꯔ ꯁꯦꯝꯃ ꯃꯇꯨꯡꯗ ꯄꫭꯠꯀ ꯍꯥꯞꯄꯗꯣ ꯑꯗꯨꯗꯣ ꯑꯗꯨꯗꯣ ꯑꯁꯦꯡꯕꯩꯗꯤ ꯑꯗꯨꯒꯤ ꯊꯕꯛꯇꯨꯗꯤ ꯃꯇꯝ ꯌꯥꯝ ꯆꯪꯉꯦꯕ ꯃꯇꯝ ꯆꯪꯕ ꯃꯇꯨꯡ ꯏꯟꯅꯥ ꯍꯥꯏꯗꯤ ꯂꯩꯕꯥꯛ ꯂꯩꯍꯥꯎꯖꯦ ꯐꯩꯌꯦꯕ ꯑꯩꯈꯣꯏꯒꯤ ꯁꯝ ꯅ ꯍꯥꯏꯕꯗ ꯏꯟꯖꯥꯡ ꯑꯃꯒꯤ ꯅꯥ ꯃꯥ ꯃꯥꯒꯤ ꯃꯈꯣꯡ ꯃꯛꯇ ꯅꯥꯀꯟ ꯅꯥꯀꯟꯗ ꯍꯥꯞꯄꯀꯥꯟꯗ ꯀꯩ ꯇꯧꯗꯣꯏꯅꯦꯕ ꯏꯁꯤꯡ ꯆꯥꯏꯔꯝꯗꯣꯏꯅꯦꯕ
ꯃꯥꯅꯦ
ꯑꯗꯨ ꯀꯥꯟꯗ ꯄꯣꯠ ꯆꯩꯩ ꯌꯥꯝ ꯊꯤ ꯐꯩꯌꯦꯕ ꯃꯇꯝꯗ ꯍꯤꯡꯒꯣꯟꯖꯦ ꯑꯈꯣꯏ ꯅꯥꯄꯤꯒ ꯍꯧꯔꯝꯗꯦꯕꯀꯣ ꯑꯗꯨꯅ ꯁꯦꯡꯕ ꯈꫭꯠ ꯄ ꯑꯗꯒꯤ ꯌꯥꯝ ꯑꯗꯨꯝꯕ ꯃꯌꯥꯝ ꯌꯥꯎꯔꯒ ꯇꯧꯔꯛꯄ ꯍꯥꯏꯇꯥꯔꯦ ꯍꯨꯖꯤꯛꯁꯨ ꯑ ꯍꯨꯖꯤꯛꯁꯨ ꯑꯣꯛ ꯑꯣꯛꯊꯤꯖꯦ
ꯎꯝ
ꯇꯥꯕ꯭ꯔꯣ ꯑꯣꯛꯊꯤꯖꯦ ꯀꯩꯅꯦꯕ ꯑ ꯀꯪꯍꯜꯂꯒꯅꯦ ꯏꯟꯖꯥꯡ ꯅꯥꯄꯤꯗ ꯍꯥꯞꯄꯦꯕ ꯑꯗꯨꯁꯨ ꯐꯩꯌꯦꯕ ꯑꯗꯨꯒ ꯈꯣꯏꯒꯤ ꯍꯥꯔ ꯍꯥꯞꯄꯨꯕ ꯖꯒꯥꯖꯦ ꯑꯩꯈꯣꯏ ꯃꯐꯝ ꯖꯒꯥ ꯂꯩꯕꯥꯛ ꯂꯩꯍꯥꯎ ꯍꯥꯏꯇꯥꯔꯦ ꯃꯐꯝ ꯖꯒꯥꯖꯤꯗ ꯆꯍꯤ ꯑꯅꯤ ꯑꯍꯨꯝ ꯑꯣꯜꯂꯀꯥꯟꯗ ꯃꯥꯖꯦ ꯅꯥꯄꯤ ꯉꯥꯛꯇ ꯍꯧꯒꯠꯂꯒ ꯀꯩ ꯇꯧꯅꯦꯕ ꯄꯣꯠꯇꯨꯅ ꯐꯔꯣꯏꯕ
ꯇꯧꯋꯦ ꯇꯧꯋꯦ ꯅꯪ ꯍꯥꯏꯗꯣ ꯑꯩꯅꯒ ꯊꯦꯡꯅꯕ ꯑꯝ ꯂꯩ ꯈꯣꯏꯒꯤ ꯁꯝꯅ ꯍꯥꯏꯗ ꯍꯥꯔ ꯅꯨꯅꯨ ꯍꯥꯞꯄꯒꯤꯖꯦ ꯁꯨꯃꯥꯏꯟ ꯇꯧꯋꯦ ꯑꯩꯈꯣꯏꯗ ꯑꯩ ꯁꯝꯅ ꯍꯥꯏꯔꯕꯗ ꯑꯩ ꯇꯤꯟ ꯑꯃ ꯇꯥꯔꯦꯕꯀꯣ ꯇꯤꯟ ꯇꯥꯔꯤꯕ ꯇꯤꯟꯗꯣ ꯑꯩꯈꯣꯏꯅ ꯍꯟꯗꯛ ꯆꯍꯤꯖꯤꯗ ꯁꯤꯒꯤ ꯇꯤꯟꯖꯦ ꯁꯤꯒꯤ ꯍꯤꯗꯥꯛꯁꯦ ꯊꯥꯎꯋꫭꯅ ꯑꯈꯣꯏ ꯊꯥꯔꯅꯦꯕꯀꯣ
ꯑ
ꯑꯗꯣ ꯃꯊꯪ ꯆꯍꯤ ꯑꯣꯜꯂꯛꯄꯗꯗꯤ ꯑꯗꯨꯒꯤ ꯍꯤꯗꯥꯛꯇꫭ ꯑꯃꯨꯛ ꯏꯀꯥꯟ ꯀꯥꯟꯗꯅꯕ ꯍꯥꯏꯇꯥꯔꯦꯅꯦ ꯑꯗꯨꯝ ꯇꯤꯟ ꯀꯥꯡꯁꯨ ꯑꯩꯈꯣꯏ ꯃꯍꯧꯁꯥꯒꯤ ꯑꫭꯏꯕ ꯃꯣꯏꯗ ꯉꯥꯛꯊꯣꯛꯆꯅꯕ ꯑꯃ ꯃꯁꯥꯗ ꯌꯥꯎꯖꯔꯤꯅꯤꯗꯣ ꯑꯗꯣ ꯃꯣꯏꯗꯁꯨ ꯑꯗꯨ ꯒꯤꯗꯣ ꯌꯥꯎꯔꯛꯑꯀꯥꯟꯗ ꯑꯩꯈꯣꯏꯅ ꯃꯊꯪ ꯑꯗꯨꯒꯤ ꯍꯤꯗꯥꯛꯇꯣ ꯍꯥꯞꯄꯀꯥꯟꯗ ꯑꯃꯨꯛ ꯏꯀꯥꯟ ꯀꯥꯟꯗꯕ ꯍꯥꯏꯇꯥꯔꯦꯅꯦ ꯑꯗꯨꯅ ꯑꯗꯨꯝ ꯍꯤꯗꯥꯛꯇꯣ ꯑꯣꯜꯂ ꯑꯣꯜꯂ ꯊꯥꯔꯝꯅꯤꯅ ꯑꯩꯈꯣꯏꯒꯤ ꯂꯩꯕꯥꯛ ꯂꯩꯍꯥꯎꯗꯖꯨ ꯗꯨꯝ ꯐꯕ ꯌꯥꯝ ꯋꯥꯠꯂꯦꯕ
ꯃꯥꯅꯦ ꯑꯩꯈꯣꯏꯅ ꯑꯥ ꯅꯪ ꯍꯧꯖꯤꯛ ꯑꯩꯅ ꯍꯥꯏꯗꯣꯏꯁꯦ ꯕꯥꯏꯅ ꯍꯥꯏꯔꯛꯏꯗꯣ ꯍꯥꯏꯗꯤ ꯀꯔꯤꯝꯇ ꯅꯠꯇꯦꯕ ꯍꯥꯏꯗꯤ ꯑꯩꯈꯣꯏꯒꯤ ꯃꯣꯏꯅ ꯄꯨꯊꯣꯔꯛꯏꯕ ꯑꯥꯔꯇꯤꯐꯤꯁꯦꯜ ꯑꯩꯈꯣꯏꯒꯤ ꯃꯦꯅꯌꯣꯔ ꯃꯌꯥꯝꯁꯦ ꯑꯩꯈꯣꯏꯅ ꯆꯍꯤ ꯑꯃꯗ ꯐꯧ ꯁꯨꯃꯨꯛ ꯊꯣꯛꯑꯦ ꯁꯨꯃꯨꯛ ꯊꯣꯛꯑꯦꯅ ꯍꯥꯏꯔꯦ ꯊꯣꯛꯇꯕꯁꯨ ꯌꯥꯎꯋꯤꯀꯣ ꯍꯥꯏꯗꯤ ꯋꯥꯍꯤꯛ ꯎꯝ ꯈꯪꯕ꯭ꯔ ꯋꯥꯍꯤꯛ ꯇꯥꯕꯗꯣ ꯑꯩꯈꯣꯏꯒꯤ ꯑꯥ ꯃꯦꯅꯌꯣꯔ ꯃꯣꯏꯅ ꯁꯦꯝꯃꯛꯏ ꯄꯣꯠꯁꯤꯗ ꯋꯥꯍꯤꯛ ꯇꯥꯅꯕ ꯋꯥꯍꯤꯛꯅ ꯄꯥꯝꯅꯕ ꯄꯣꯠꯁꯨ ꯍꯥꯞ ꯍꯥꯞꯄꯩꯅꯦꯕ ꯀꯩꯒꯤꯅꯣ ꯍꯥꯏꯔꯀꯥꯟꯗ ꯑꯩꯈꯣꯏꯒꯤ ꯃꯣꯏꯒꯤ ꯄ꯭ꯔꯗꯛꯇꯣ ꯐꯅꯕ ꯍꯥꯏꯗꯤ ꯌꯣꯜꯍꯧꯅꯕ ꯕꯤꯖꯤꯅꯦꯁ ꯍꯥꯏꯁꯤꯅꯦꯕ ꯄꯩꯁꯥ ꯐꯪꯍꯧꯅꯕ ꯈꯣꯠꯅꯕ ꯑꯗꯨꯝꯕ ꯇꯧꯕ ꯉꯥꯛꯇꯅꯦꯕ ꯃꯣꯏꯒꯤꯗꯤ ꯑꯩꯈꯣꯏꯒꯤ ꯁꯝꯅ ꯍꯥꯏꯔꯕꯗ ꯑꯅꯥ ꯑꯅꯥꯕꯗ ꯒꯨꯂꯤꯁꯦ ꯑꯗꯨꯝ ꯊꯥꯔꯤꯉꯩ ꯐꯗꯤ ꯐꯕ ꯑꯗꯨ ꯒꯨꯂꯤꯁꯦ ꯆꯥꯕ ꯂꯦꯞꯄ ꯀꯥꯟꯗ ꯑꯃꯨꯛ ꯍꯧꯕ ꯂꯩꯇ꯭ꯔꯅꯦ ꯑꯗꯒꯤ ꯀꯦꯟꯁꯔꯒꯤ ꯑꯥ ꯍꯤꯗꯥꯛꯁꯦ ꯄꯨꯗꯤ ꯄꯨꯊꯣꯛꯑꯕꯅꯦ ꯑꯗꯨ ꯍꯧꯖꯤꯛ ꯀꯦꯟꯁꯔ ꯄꯨꯊꯣꯛꯏꯕ ꯍꯤꯗꯥꯛ ꯄꯨꯊꯣꯛꯏꯕ ꯗꯣꯛꯇꯔ ꯗꯨꯝ ꯍꯥꯠꯇꯣꯛꯑꯦꯕ ꯅꯠꯇ꯭ꯔ ꯄꯣꯂꯤꯇꯤꯛꯁ ꯍꯥꯏꯁꯦꯕ ꯃꯣꯏꯒꯤ ꯇꯧꯔꯤꯕ ꯕꯤꯖꯤꯅꯦꯁ ꯃꯌꯥꯝꯗꯣ ꯃꯨꯠꯇꯣꯏꯅꯦꯕ ꯑꯗꯨꯇꯪ ꯇꯥꯟꯅꯔꯛꯑꯗꯤ ꯑ ꯑꯗꯨ ꯂꯩ ꯆꯤꯟꯖꯥꯛꯁꯦ ꯇꯁꯦꯡꯅ ꯍꯥꯏꯔꯒꯗꯤ ꯌꯥꯝꯅ ꯐꯅ ꯑꯩꯈꯣꯏꯒꯤ ꯍꯤꯡꯒꯣꯜ ꯍꯤꯡꯒꯣꯜꯗ ꯊꯥꯕꯁꯦ ꯍꯣꯏ ꯑꯃ ꯊꯣꯛꯂꯛꯄ ꯀꯥꯟꯗ ꯑꯃ ꯊꯣꯛꯂꯛꯄ ꯀꯥꯟꯗꯗꯤ ꯑꯩꯈꯣꯏ ꯕꯖꯥꯔꯗꯒꯤ ꯂꯩꯔꯒ ꯆꯥꯏꯀꯣ ꯕꯖꯥꯔꯗꯒꯤ ꯁꯨꯝ ꯀꯥꯟ ꯅꯠꯇꯕ ꯍꯥꯏꯕꯗꯤ ꯆꯍꯤ ꯑꯃꯗꯒꯤ ꯆꯍꯤ ꯑꯃꯃꯨꯛꯁꯦ ꯂꯦꯞꯇꯕꯤꯗ ꯑꯗꯨꯝ ꯍꯤꯡꯒꯣꯜꯁꯦ ꯐꯖꯅ ꯀꯣꯏꯔꯗꯤ ꯀꯣ ꯑꯁ ꯂꯥꯏꯅꯥꯒꯁꯦ ꯑꯃꯇ ꯂꯩꯔꯣꯏꯗ ꯚꯥꯏ
ꯃꯥꯅꯦ ꯃꯥꯅꯦ ꯆꯨꯝꯃꯦ ꯑꯗꯨ ꯅꯪ ꯍꯥꯏꯗꯣ